ꯑ
ꯀꯩꯗꯧꯔꯤꯅꯣ
ꯇꯃꯒꯤꯦꯗꯕꯔ
ꯀꯩꯅꯣ ꯌꯥꯝ ꯉꯟꯅ ꯇꯨꯝꯃꯤꯗ ꯀꯩ ꯇꯧꯔꯒꯦ
ꯉꯝꯃꯦ ꯊꯕꯛꯁꯨ ꯇ
ꯄꯨꯡꯈꯗ
ꯇꯔꯨꯛ ꯃꯈꯥꯏꯗ ꯅꯪꯅꯕ
ꯇꯔ ꯃꯈꯥꯏ ꯃꯤꯄꯨꯡ ꯀꯌꯥꯗꯈꯣꯠꯄ
ꯄꯨꯡ ꯃꯔꯤ ꯃꯔꯤ ꯃꯈꯥꯏꯗ
ꯑꯣ ꯄꯨꯡ ꯃꯔꯤ ꯃꯔꯤ ꯃꯈꯥꯏꯗ ꯑꯗꯨꯗꯤ ꯉꯜꯂꯤꯉꯩ ꯍꯧꯒꯠꯂꯤꯁꯦ
ꯎ
ꯆꯥꯛ ꯏꯁꯤꯡ ꯃꯥꯏꯁꯤꯡꯗꯤ ꯀꯃꯥꯏꯅ ꯇꯧꯕ
ꯁꯥ ꯁꯤꯁꯨ ꯑꯊ ꯑꯥ ꯂ ꯏꯅꯥꯎꯄꯤꯗ ꯊꯤꯜꯂꯛꯍꯜꯂꯝꯕꯅꯦꯕ ꯑꯗꯣ ꯃꯥ ꯑꯗꯨ ꯂꯩꯇ꯭ꯔꯕꯅꯤꯅ ꯑꯩꯅ ꯊꯣꯡꯉꯒ ꯑꯣꯏꯅ ꯎꯕ ꯇꯥꯔꯦ ꯌꯦꯡꯗꯤ
ꯎꯄꯥꯏꯁꯤꯗꯤ ꯑꯗꯨꯝ ꯂꯩꯔ ꯊꯛꯏꯔꯥ ꯅꯠꯇ꯭ꯔꯒ ꯀꯩꯅꯣ ꯇꯧꯔ
ꯂꯣꯜꯂꯒ ꯑꯆꯥꯄꯣꯠꯄꯨꯗꯤ ꯂꯩꯌꯦ
ꯂꯩꯖ ꯑꯆꯥꯄꯣꯠ ꯆꯥꯕ
ꯕꯤꯁꯀꯨꯠ ꯀꯕꯥ ꯄꯞ ꯀꯨꯝꯕ ꯀꯁꯤꯕ ꯌꯥꯎꯒꯤ
ꯎꯝ
ꯎꯝ
ꯆꯥꯗꯤ ꯆꯥꯉꯧ ꯊꯛꯄ꯭ꯔꯣ ꯆꯥꯉꯥꯡ ꯊꯛꯄ꯭ꯔꯣ
ꯆꯥꯝꯃꯉꯥ ꯊꯛꯑꯦ ꯃꯗꯤ ꯆꯥꯝꯉꯥꯎ ꯊꯛꯄ ꯌꯥꯗꯦ ꯑꯗꯨꯅ
ꯑꯣ ꯆꯥꯉꯥꯎ ꯊꯛꯄꯗꯤ ꯅꯁꯥꯒꯤ ꯄ꯭ꯔꯣꯕ꯭ꯂꯦꯝ ꯂꯩꯔꯤꯔꯕ ꯅꯥꯕ ꯈꯣꯠꯄ ꯇꯧꯔꯤꯔ
ꯍꯣꯏ
ꯎꯝ ꯐꯦꯔꯥꯅꯤꯁꯨ
ꯎꯝ
ꯌꯨꯝꯗ ꯌꯨꯝꯗꯗꯤ ꯆꯠꯇ꯭ꯔꯕ ꯅꯪꯗꯦ ꯚꯔꯥꯗ ꯑꯗꯨꯝ ꯂꯩꯔꯕ
ꯆꯠꯇ꯭ꯔꯦ ꯆꯠꯄꯩ ꯃꯇꯝ ꯁꯪꯗ ꯂꯩꯔꯦ ꯆꯠꯄꯗꯤ ꯌꯥꯝ ꯆꯠꯅꯤꯡꯉꯕꯅꯦ ꯗ꯭ꯌꯨꯇꯤꯁꯤꯅ ꯆꯠꯄ ꯌꯥꯗ꯭ꯔꯦ
ꯌꯨꯝꯗ ꯀꯩ ꯂꯩꯍꯧꯒꯦ ꯌꯨꯝꯗ ꯌꯥꯝ ꯆꯠꯅꯤꯡꯉꯤꯁꯤꯕꯣ
ꯏꯟꯖꯥꯡ ꯅꯥꯄꯤ ꯂꯧꯕꯒꯤ ꯁ꯭ꯋꯥꯏꯗ ꯏꯟꯖꯥꯡ ꯅꯥꯄꯤ ꯂꯩꯕꯗꯨꯣ ꯐꯔꯛ ꯇꯥꯏꯌꯦꯕ ꯑꯗꯨꯗꯨꯅ ꯌꯨꯝꯗꯒꯤ ꯄꯨꯔꯛꯇ꯭ꯔꯗꯤ
ꯎꯝ ꯏꯟꯖꯥꯡ ꯅꯥꯄꯤ ꯍꯥꯏꯔꯤꯁꯦ ꯃꯌꯥꯝ ꯂꯩꯁꯤꯜꯂ ꯊꯝꯕ ꯌꯥꯔꯔꯣꯏꯅꯦꯀꯣ
ꯃꯌꯥꯝ ꯊꯝꯕ ꯌꯥꯗꯦ ꯑꯗꯨꯅ ꯅꯍꯥꯟꯈꯩꯗꯤ ꯀꯀꯥ ꯍꯣꯏ ꯂꯩꯔꯤꯕꯒꯤ ꯏꯃ ꯆꯠꯊꯣꯛ ꯆꯠꯁꯤꯟ ꯇꯧꯕꯗ ꯄꯤꯔꯛꯑꯝꯕꯅꯤ ꯕ ꯑꯗꯨ ꯍꯧꯖꯤꯛꯇꯤ ꯃꯣꯏꯁꯨ ꯆꯠꯈꯔꯦ ꯑꯗꯨꯅ ꯌꯨꯝꯗ ꯀꯨꯝꯃ ꯀꯨꯝꯃꯒ ꯂꯧꯗ꯭ꯔꯗꯤ ꯌꯥꯔꯔꯣꯏ ꯍꯞꯇꯥ ꯈꯨꯗꯤꯡꯒꯤꯔ ꯍꯞꯇꯥ ꯑꯅꯤ ꯂꯩꯔꯒꯔ
ꯍꯞꯇꯥ ꯑꯃ ꯍꯞꯇꯥ ꯑꯃ ꯆꯥꯅꯕ ꯄꯨꯈꯠꯂꯛꯄꯗꯨꯗ ꯑꯗꯨꯝ ꯀꯣꯟꯅꯕ꯭ꯔꯣ ꯀꯃꯥꯏꯅ ꯇꯧꯒꯦ
ꯀꯣꯅꯕꯗꯤ ꯀꯣꯟꯅꯩ ꯑꯗꯨ ꯀꯨꯏꯅ ꯊꯝꯕꯁꯨ ꯌꯥꯗꯦꯗꯅ ꯏꯟꯖꯥꯡ ꯅꯥꯄꯤꯁꯤꯡꯁꯦ ꯄꯠꯄ ꯌꯥꯎꯋꯦꯗꯅ ꯌꯥꯝꯅ ꯐꯔꯛꯇꯦ ꯑꯗꯨꯅ
ꯏꯟꯁꯥꯡ ꯅꯥꯄꯤ ꯍꯥꯏꯁꯦ ꯀꯩꯀꯅ ꯑꯌꯥꯝꯕ ꯌꯨꯝꯂꯣꯝꯗꯒꯤ ꯀꯩꯀꯩ ꯄꯨꯈꯠꯂꯛꯀꯦ
ꯁꯧꯔꯤ ꯁꯦꯄꯠ ꯈꯥꯃꯦꯟ ꯑꯗꯨ ꯌꯦꯟꯇ ꯃꯗꯤꯗ ꯀꯔꯣꯠꯇꯣ ꯑꯈꯥꯕꯤ ꯅꯠꯇꯕꯤ ꯑꯃꯗꯣ
ꯎ
ꯑꯗꯨꯁꯨ ꯀꯥꯡꯉꯨ ꯆꯥꯕ ꯍꯥꯎꯋꯤ ꯑꯗꯨꯁꯨ ꯌꯥꯎꯔꯤ
ꯑ ꯍꯥꯏꯗꯤ ꯀꯔꯣꯆꯦ
ꯄꯥꯡꯈꯔꯒ ꯄꯥꯛꯅꯝ ꯀꯩꯀꯥ ꯆꯥꯕꯒꯤ
ꯑꯩꯗꯤ ꯀꯥꯔꯣꯁꯦ ꯑꯃ ꯀꯩꯅꯣꯗꯨꯗꯤ ꯍꯩꯅꯗꯦꯕ ꯅꯪꯅ ꯑꯈꯥꯕꯤꯗꯅ ꯍꯦꯟꯅ ꯍꯥꯎꯋꯦꯗꯤ
ꯑꯁ ꯈꯥꯕ ꯈꯛꯇꯤ ꯌꯥꯝ ꯈꯥꯕꯗꯣ ꯍꯧꯥꯎꯔꯤꯕ
ꯑꯈꯥꯕꯤꯁꯦ ꯀꯃꯥꯏꯅ ꯆꯥꯒꯦ ꯍꯥꯏ ꯀꯥꯟꯗ ꯃꯣꯏꯁꯦ ꯐꯖꯅ ꯈꯥꯏꯗꯣꯛꯑꯦꯗꯅ
ꯎꯝ
ꯑꯗꯨꯒ ꯑꯩꯈꯣꯏ ꯃꯥꯅ ꯑꯩꯈꯣꯏ ꯃꯥꯅ ꯇꯧꯕ ꯃꯑꯣꯡꯗꯨꯅꯤꯀꯣ
ꯍꯣꯏ
ꯐꯖꯅ ꯈꯥꯏꯗꯣꯛꯑꯒ ꯎ ꯏꯁꯤꯡ ꯑꯁꯥꯕꯗ ꯂꯅꯨꯡꯕꯨꯨ ꯅꯨꯡꯕꯨꯨ ꯁꯥꯕꯗ ꯇꯤꯡꯊꯣꯏꯗꯅ ꯊꯨꯝ ꯍꯥꯞꯄꯒ ꯊ ꯑꯜꯂꯨ ꯆꯦ ꯃꯆꯥ ꯇꯥ ꯇꯥꯅ ꯄꯤꯁ ꯄꯤꯁ ꯃꯆꯥ ꯃꯆꯥ ꯑꯩꯈꯣꯏꯅ ꯉꯥ ꯀꯣꯛꯇꯥ ꯉꯧꯕꯗ ꯍꯥꯞꯄꯒꯤ ꯕꯤꯁꯃꯤꯁ ꯃꯆꯥ ꯃꯆꯥ ꯇꯥꯕꯗꯣ
ꯎꯝ
ꯑꯗꯨꯃꯥꯏꯅ ꯇꯥꯊꯣꯛꯑꯒ ꯊꯥꯎ ꯈꯔ ꯅꯝꯂꯞ ꯇꯧꯔꯒ ꯉꯧꯕꯁꯤ ꯍꯥꯎꯋꯤ ꯍꯥꯏꯗꯤ ꯌꯥꯝ
ꯑꯣ
ꯎ ꯀꯥꯡꯍꯧ ꯍꯥꯏꯇꯥꯔꯦꯀꯣ ꯑꯗꯨꯃꯥꯏꯅ ꯉꯥꯎꯕꯗ ꯌꯥꯝ ꯍꯥꯎꯋꯦꯕ
ꯃꯔꯛ ꯃꯔꯒ ꯇ ꯀ ꯀꯥꯡꯍꯕꯨꯗꯤ ꯆꯥꯏꯌꯦ ꯇꯨꯗ ꯑꯗꯨ ꯌꯥꯝ ꯍꯦꯟꯅ ꯆꯥꯅꯤꯡꯕ ꯑꯣꯏꯗꯦꯕ
ꯑꯃ ꯀꯥꯔꯣꯠ ꯑꯃꯗꯤ ꯑꯩꯗꯤ ꯆꯥꯕ ꯍꯩꯅꯗꯤ ꯍꯥꯎꯗꯦ
ꯍꯥꯥꯎꯒꯦꯗꯤ ꯍꯥꯥꯎꯒꯦ ꯀꯒꯦ ꯀꯥꯗ ꯍꯥꯥꯎꯒ ꯆꯥꯕ
ꯃꯥꯒꯤ ꯃꯔꯨ ꯀꯠꯇ꯭ꯔꯥ ꯀꯠꯇ꯭ꯔꯥ ꯂꯥꯎꯗ ꯆꯥꯕ ꯍꯩꯅꯕ꯭ꯔꯕ ꯑꯁ ꯑꯩꯗꯤ ꯑꯗꯨꯗꯤ ꯍꯦꯟꯅꯗꯦ
ꯍꯥꯎꯕꯅꯦ ꯑꯗꯨꯝ ꯆꯥꯏꯕ ꯑꯗꯨꯝ ꯌꯥꯔꯗꯤꯀꯣ
ꯑꯩꯗꯤ ꯑꯗꯨ ꯍꯦꯛ ꯆꯥꯔꯨꯕꯁꯦ ꯎꯝ ꯀꯣꯛꯇ ꯋꯥꯅꯤꯡꯕꯗꯧꯅ ꯊꯪꯉꯛꯄꯗꯧꯅ ꯍꯦꯛꯇ ꯇꯧ ꯍꯥꯏꯅꯗꯦ ꯏꯁꯥꯗ ꯌꯥꯝ ꯍꯩꯅꯗꯕ ꯑꯃ ꯄꯣꯛꯑꯦꯕ
ꯀꯔꯤ ꯅ ꯑꯗꯨꯨꯗꯤ ꯀꯔꯤ ꯂꯅ ꯑꯅꯗꯨꯨ ꯊꯤ
ꯎꯠꯇꯦ ꯏꯗꯤ ꯃꯅ ꯀꯥ ꯤ ꯍꯥꯏꯅꯅꯤ ꯈꯖꯤꯡ ꯕꯣꯔꯥꯁꯦ ꯆꯥꯕꯗ ꯍꯥꯎꯋꯦꯒ ꯍꯥꯏꯗ꯭ꯔꯣ
ꯎꯝ
ꯍꯥꯏꯗꯤ ꯀꯖꯤꯡ ꯕꯣꯔꯥ ꯆꯥꯕꯁꯦ ꯍꯩꯅꯗꯦꯕ ꯀꯥꯖꯤꯡ ꯕꯔꯥꯁꯦ ꯆꯥꯕ ꯍꯩꯅꯔꯣ
ꯍꯥꯏꯥꯏꯅ
ꯎ ꯍꯥꯎ꯭ꯔꯣꯅ
ꯍꯥꯎꯕ
ꯎ ꯈꯖꯤꯡ ꯍꯥꯏꯔꯒ ꯈꯖꯤꯡ ꯑꯀꯪꯕꯗꯤ ꯆꯥꯕ ꯍꯩꯅꯗꯦ ꯑꯗꯨꯒ ꯈꯖꯤꯡ ꯑꯇꯦꯛꯄꯗꯣ ꯃꯗꯨꯗꯤ ꯆꯥꯕ ꯉꯧꯔ ꯆꯥꯕ ꯌꯥꯝ ꯍꯥꯎꯋꯤ
ꯅꯪ ꯑꯩꯒ ꯇꯥꯏ ꯍꯅꯔꯦ ꯀꯛꯆꯤꯡ ꯑꯇꯦꯛꯄꯗꯨꯗꯤ ꯑꯩꯗꯤ ꯍꯩꯅꯗꯦ ꯀꯛꯆꯤꯡ ꯑꯀꯪꯕꯗꯨꯅꯦ ꯍꯥꯎꯔꯤꯁꯦ ꯀꯥꯡꯉꯧ ꯀꯥꯡꯉꯧꯔꯒ ꯄꯨꯟꯅ ꯀꯆꯤꯡ ꯀꯪꯕꯗꯣ ꯀꯥꯡꯉꯧ ꯉꯧꯕ ꯌꯥꯝ ꯍꯥꯎꯕꯅꯦ ꯑꯗꯨꯒ ꯀꯩꯅꯣꯗꯒ ꯊꯥꯎ ꯈꯇꯪ ꯉꯞꯄꯒ ꯉꯧꯕꯁꯨ ꯆꯥꯕꯁꯨ ꯑꯗꯨꯝ ꯍꯥꯎꯕꯅꯤ ꯑꯇꯦꯛꯄꯗꯤ ꯆꯥꯅꯤꯡꯗꯦ
ꯑꯗꯣ ꯈꯖꯦꯡ ꯀꯩꯅꯣꯁꯦ ꯑꯀꯪꯕꯁꯦ
ꯎꯝ
ꯀꯃꯥꯏꯅ ꯆꯥꯒꯦ ꯍꯥꯏ ꯀꯥꯟꯗ ꯎꯝ ꯃꯣꯔꯣꯛ ꯃꯦꯠꯄꯗ ꯉꯥꯔꯤ ꯇꯧꯔꯦꯗꯅ ꯃꯅꯣ ꯑꯇꯩ ꯄꯗꯤ ꯍꯥꯥꯎ ꯇꯦ ꯑꯗꯨꯒ ꯃꯔꯣꯛ ꯑꯉꯥꯡꯕꯤ ꯗꯨꯀꯥꯟꯗ ꯌꯣꯟꯕ ꯑꯁꯥꯡ ꯑꯁꯥꯡꯕꯤꯗꯣ ꯑꯗꯨꯝꯕꯗꯣ ꯇꯧꯔꯒ ꯃꯦꯠꯈꯥꯏꯔꯒ ꯇꯣꯅꯤꯜ ꯈꯧꯇꯣ ꯈꯪꯉꯤꯗ꯭ꯔꯥ
ꯎꯝ
ꯑꯗꯨ ꯍꯥꯞꯄꯒ ꯆꯥꯕꯗꯤ ꯌꯥꯝ ꯍꯥꯎꯕꯅꯤ ꯃꯣꯔ ꯈꯔ ꯁꯥꯔꯞ ꯇꯧꯔꯒ
ꯍꯣꯏꯅꯦ ꯑꯍꯥꯎꯕꯗꯤ ꯂꯣꯏ ꯈꯪꯉꯤꯅꯦꯅꯦ
ꯎꯝ ꯑꯗꯨꯗꯤ ꯍꯥꯎꯦ ꯍꯥꯏꯕ ꯄꯥꯅꯤ ꯀꯩꯅꯣ ꯎꯝ
ꯑ ꯅꯪ ꯊꯔꯣꯏꯒꯤ ꯆꯥꯕ ꯅꯠꯇ꯭ꯔꯣ
ꯊꯔꯣꯏꯁꯦ ꯍꯥꯟꯅꯗꯤ ꯌꯥꯝ ꯄꯥꯝꯃꯝꯗꯕꯅꯦ ꯑꯗꯣ ꯍꯧꯖꯤꯛꯇꯤ ꯑꯁꯤꯗ ꯑꯩꯈꯣꯏꯒꯤ ꯂꯩꯐꯝꯁꯤꯒꯤ ꯃꯅꯥꯛꯇ ꯊꯔꯣꯏꯒꯤ ꯃꯍꯥꯎ ꯑꯅ ꯇꯦꯜ ꯑꯃ ꯂꯩꯌꯦꯕꯀꯣ
ꯎꯝ
ꯑꯗꯨꯒ ꯆꯪꯉꯒ ꯂꯨꯄꯥ ꯆꯥꯝꯃ ꯆꯥꯝꯃꯒꯤ ꯆꯥꯕꯁꯦ ꯑꯩꯈꯣꯏ ꯑꯍꯨꯝꯗ ꯆꯥꯕ ꯂꯨꯄꯥ ꯆꯥꯝꯃꯒꯤ ꯆꯥꯕ ꯆꯞ ꯆꯥ
ꯎꯝ ꯀꯌꯥ ꯑꯃ ꯊꯣꯛꯀꯦ
ꯎꯝ ꯄ꯭ꯂꯦꯠ ꯑꯅꯤ ꯇꯧꯋꯦ
ꯑꯣ ꯌꯥꯝꯡ ꯀꯩ ꯌꯥꯡ ꯀꯩ ꯄ꯭ꯂꯦꯠ
ꯎꯝ ꯊꯔꯣꯏꯒ ꯊꯣꯡꯗꯣꯛ ꯂꯩꯕ꯭ꯔꯣ ꯅꯪꯅ
ꯑꯅꯤꯔꯛꯀꯤ ꯊꯣꯡꯈ꯭ꯔꯦ ꯁꯤ ꯂꯥꯛꯄꯗꯒꯤ ꯑꯗꯨ ꯃꯊꯪ ꯊꯣꯡꯉꯗꯤ ꯍꯥꯏꯔꯛꯀꯦ
ꯎꯝ ꯑꯅꯤꯔꯛ ꯊꯣꯡꯕꯛꯇꯗꯤ ꯍꯥꯏꯔꯛꯇ꯭ꯔꯒ ꯃꯊꯪꯗ ꯑꯃꯨ ꯍꯥꯏꯔꯛ
ꯑ ꯌꯦ ꯑꯅꯤꯔꯛ ꯊꯣꯡꯕꯗꯣ ꯅꯪ ꯄꯥꯎ ꯐꯥꯎꯅꯕ꯭ꯔꯅꯦ ꯑꯍꯥꯟꯕ ꯊꯣꯡꯕꯗꯣ ꯍꯥꯏꯕꯤꯒꯗꯧꯅꯤ ꯌꯦꯟꯊꯣꯛꯈꯤꯕꯗꯨ ꯂꯩꯇ꯭ꯔꯕ ꯑꯅꯤꯔꯛ ꯊꯣꯡꯕꯗꯨꯁꯨ ꯍꯥꯏꯕꯤꯈꯤ ꯇꯧꯅꯤꯌꯦ ꯅꯪꯗꯨ ꯅꯨꯡꯗꯥꯡ ꯑꯣꯛ ꯆꯥꯕꯗꯨ ꯆꯥꯅꯤꯡꯉꯝꯃꯣꯏꯅ ꯍꯥꯏꯕꯤꯗ꯭ꯔꯕ
ꯎꯝ ꯑꯗꯨꯗꯤ ꯊꯔꯣꯏꯒ ꯑꯦ ꯑꯗꯨ ꯍꯥꯏꯔꯒ ꯅꯪ ꯊꯔꯣꯏꯒ ꯑꯣꯛꯒ ꯊꯣꯡꯕ ꯆꯥꯔꯕꯣ
ꯆꯥꯗ꯭ꯔꯤ
ꯊꯔꯣꯏꯒꯑꯒ ꯁꯣꯏꯕꯨꯝꯅ ꯊꯣꯡꯕꯁ ꯌꯥꯝ ꯍꯥꯎꯕꯅꯤ
ꯑꯍꯨꯝ ꯃꯛꯕꯨꯜꯂꯒ
ꯎꯝ ꯍꯥꯏꯗꯤ ꯁꯣꯏꯕꯨꯝꯁꯦ ꯍꯥꯞꯄ ꯌꯥꯝ ꯍꯥꯎꯋꯦꯕ ꯑꯩꯈꯣꯏꯒꯤ ꯑꯣꯏꯅꯗꯤ
ꯊꯔꯣꯏꯒ ꯁꯣꯏꯕꯨꯝꯒ ꯊꯣꯡꯕꯗꯤ ꯆꯥꯔꯦ
ꯎꯝ ꯑꯗꯨꯗꯤ ꯆꯥꯔꯦꯗ ꯑꯩꯁꯨꯀꯣ ꯌꯨꯝꯗ ꯑꯩꯈꯣꯏ ꯃꯅ ꯊꯣꯡꯀꯥꯟꯗ ꯆꯥꯔꯦ ꯑꯗꯨꯒ ꯀꯩꯅꯣꯗꯤ ꯌꯥꯝ ꯍꯥꯎꯕ ꯍꯥꯏꯇꯥꯔꯦ
ꯑꯣꯀ
ꯎꯝ ꯑꯣꯀ ꯁꯣꯏꯕꯨꯝꯒꯊꯧꯔꯒ ꯊꯣꯡꯉꯆꯥꯏ ꯌꯥꯝ ꯍꯥꯎꯋꯦ ꯅꯪ ꯆꯥꯗ꯭ꯔꯤꯕ ꯎꯝ ꯑꯩ ꯄꯩꯁꯥ ꯂꯩꯀꯥꯟꯗ ꯅꯣꯡꯃ ꯂꯩꯔ ꯄꯤꯖꯕꯤꯈꯤ
ꯎꯝ ꯍꯣꯏꯅꯦ ꯀꯔꯝ ꯀꯥꯟꯗꯕꯨ ꯑꯣꯏꯔꯤꯕ
ꯎꯝ ꯍꯥꯏꯕꯗꯤ ꯈꯜꯂꯨ ꯁ ꯐꯪꯕꯅꯤ
ꯀ꯭ꯂꯥꯁ ꯕꯁꯇꯣ ꯐꯪ ꯂꯥꯛꯇ꯭ꯔꯤꯉꯩꯗ ꯅꯨꯃꯤꯠ ꯇꯥꯕꯅ ꯍꯥꯟꯅꯒ
ꯑꯗꯣ ꯉꯁꯤ ꯅꯣꯡꯃ ꯇꯥꯔꯒꯁꯨ ꯍꯌꯦꯡꯛꯦ ꯂꯥꯛꯀꯅꯤ ꯀ ꯎꯝ
ꯑ ꯇ ꯑꯣꯏꯔꯁꯨ
ꯏꯇꯣꯝꯇ ꯂꯩꯔꯕꯁꯨ ꯀꯩꯀꯩ ꯋꯥꯈꯜ ꯐꯥꯎꯕꯤꯒꯦ
ꯇ ꯐꯥꯎꯦ
ꯀꯩꯒꯤꯅꯣ ꯍꯥꯏꯁꯤꯕꯣ
ꯑꯌꯨꯛ ꯉꯟꯅ ꯍꯧꯒꯠꯄꯅꯤ ꯅꯨꯡꯊꯤꯟꯗ ꯇꯨꯝꯕ ꯌꯥꯗꯕꯅꯤꯅ
ꯍꯥꯏꯁꯦ ꯅꯅꯨꯗ
ꯃꯥꯅꯦ
ꯄꯨꯡ ꯀꯌꯥ ꯀꯌꯥꯗꯒ ꯇꯨꯡꯒꯦ
ꯇꯨꯡꯗꯒꯣ
ꯑꯌꯥꯝꯕ ꯃꯇꯝꯗ ꯄꯨꯡ ꯀꯌꯥ ꯀꯌꯥꯗ ꯇꯨꯡꯏ
ꯑꯗꯨꯝ ꯆꯥꯛ ꯇꯣꯛꯄꯒ ꯆꯥꯛꯁꯦ ꯈꯔ ꯉꯟꯅ ꯑꯗꯨꯝ ꯆꯥꯔꯦ ꯍꯥꯏꯗꯤ ꯎꯝ ꯄꯨꯡ ꯇꯔꯦꯠ ꯃꯈꯥꯏ ꯅꯤꯄꯥꯜ ꯁꯁ꯭ꯋꯥꯏꯗ ꯑꯗꯨꯝ ꯆꯥꯊꯣꯛꯑꯦ
ꯍ
ꯑꯗꯨꯒ ꯆꯥꯛ ꯇꯣꯛꯄꯒ ꯑꯗꯨꯝ ꯐꯃ ꯆꯪꯉꯦ ꯉꯍꯥꯛ ꯐꯣꯟ ꯌꯦꯡꯉ ꯑꯗꯨꯝ ꯇꯨꯝꯃꯦꯦ ꯃ ꯀꯥꯏ ꯇꯔꯗ
ꯎꯝ ꯑꯣ
ꯇꯨꯝꯕ ꯌꯥꯔꯛꯇꯕꯗꯤ ꯌꯥꯎꯋꯦꯀꯣ ꯄꯨꯡ ꯇꯔꯥꯃꯥꯊꯣꯏ ꯐꯥꯔꯨ ꯇꯥꯋꯦ
ꯑꯩꯅ ꯃꯦꯁꯦꯖ ꯊꯥꯀꯥꯟꯗꯅ ꯍꯜꯂꯛꯏꯕꯗꯨ
ꯑꯗꯨꯅ ꯐꯣꯟꯗꯣ ꯃꯦꯁꯦꯖ ꯂꯥꯛꯄꯒꯤ ꯚꯥꯏꯕ꯭ꯔꯦꯠꯇꯣ ꯇꯥꯔꯛꯄꯗꯨꯗ ꯃꯦꯀꯞ ꯊꯣꯛꯂꯛꯄꯗ
ꯑꯣ ꯑꯁ ꯑꯗꯨ ꯑꯣꯏꯗꯤ ꯃꯤ ꯇꯨꯝꯖꯀꯥꯟꯗ ꯑꯩꯅ ꯌꯦꯠꯄ ꯇꯥꯔꯦꯅꯦ ꯑꯩ ꯍꯦꯡꯒꯩ ꯊꯥꯔꯔꯣꯏ
ꯎ ꯍꯅꯦ
ꯍꯣꯏꯅꯦ ꯊꯥꯔ ꯊꯥꯔꯛꯑꯔꯣꯏꯀꯦꯀꯣ
ꯑ ꯏꯩꯅ ꯀꯄꯥ
ꯀꯔꯤ
ꯅꯪꯒꯦꯄꯥꯝꯕꯅꯤ
ꯎꯝ ꯃꯥꯅꯤ ꯃꯥꯅꯤ ꯅꯪ ꯍꯥꯏꯒꯂꯣꯏ ꯁꯨꯝ
ꯑ
ꯍꯣꯏ
ꯇꯣꯡꯟ
ꯎꯝ ꯆꯨꯝꯗꯅꯁꯨ ꯂꯥꯛꯂꯤ
ꯍꯣꯏ ꯍꯣꯏ
ꯆꯣꯡꯁꯨꯣ ꯆꯣꯡꯈꯤꯒꯅꯤ
ꯎꯝ ꯆꯣꯡꯉꯣ ꯆꯪꯉꯣ
ꯀꯔꯤ
ꯆꯣꯡꯃꯨ
ꯎꯝ ꯗꯝ ꯗꯝ ꯐꯨꯔꯛꯑꯗꯤ ꯍꯧꯖꯤꯗꯒꯤꯗꯤ ꯀꯞꯀꯅꯤ
ꯎꯝ ꯐꯨꯕꯅꯤꯗꯂꯦ ꯅꯣꯡꯃꯗꯤ ꯏꯟꯖꯥꯡ ꯍꯥꯎꯕ ꯑꯃ ꯊꯤꯜꯂꯛꯅꯤꯗꯤ ꯈꯪꯗ꯭ꯦ
ꯁ ꯇꯔꯦ ꯅꯪꯁꯨ ꯀꯔꯤꯗꯤ ꯄꯤꯖꯅꯤꯡꯉꯤꯅꯦ ꯌꯥꯗꯕ ꯑꯃ ꯌꯥꯎꯕꯈꯩꯅꯤꯅꯦ
ꯎꯝ ꯍꯣꯏꯅꯦ ꯑꯩꯅ ꯇꯣꯛꯂꯒ ꯊꯦꯡꯉꯦꯔꯕ
ꯑꯍ ꯑꯗꯨꯗꯝꯕ ꯊꯤꯡꯕꯤꯅ ꯀ ꯂꯩꯇꯦꯗ
ꯌꯥꯔꯦꯗ ꯑꯩꯈꯣꯏ ꯊ ꯃꯐꯝꯗ ꯏꯟꯁꯥꯡ ꯃꯈꯟ ꯃꯈꯜꯗ ꯆꯥꯔꯤꯁ ꯃꯤ ꯄꯣꯔꯛꯅꯕ ꯃꯌꯥꯝꯗꯨꯅ ꯆꯥꯛꯇꯣ ꯄꯨꯟꯅ ꯆꯥꯕꯅꯤꯅ
ꯄꯨꯡ ꯀꯌꯥꯗꯒ ꯄꯨꯟ ꯄꯨꯟ ꯆꯥꯏꯔꯛꯁꯦ
ꯄꯨꯡ ꯨꯡ ꯇꯔꯥꯃꯥꯊꯣꯏ ꯃꯈꯥꯏ ꯕꯥꯔꯣ ꯊꯕꯛ ꯌꯥꯝꯃꯒꯅ ꯊꯦꯡꯕꯁꯨ ꯌꯥꯎꯋꯦ ꯕꯥꯔꯣ ꯃꯈꯥꯏ ꯑꯃ ꯑꯃ ꯃꯈꯥꯏ ꯊꯥꯕꯁꯨ ꯌꯥꯑꯣ
ꯑꯣ ꯃꯐꯝ ꯐꯅ ꯆꯥꯕꯗꯤ
ꯍꯣꯏ ꯑꯩꯈꯣꯏ ꯅꯤꯄꯥꯟ ꯅꯨꯄꯤ ꯉꯥꯛꯇ ꯅꯤꯄꯥꯜ ꯑꯃ ꯄꯨꯜꯂꯦ ꯂꯨꯄꯥꯈꯩ ꯇꯔꯨꯛ ꯃꯉꯥ ꯇꯔꯨꯛꯂ ꯁꯨꯕꯅꯦ ꯃꯣꯏ ꯑꯃ ꯄꯨꯜꯂꯦ ꯄꯨꯟꯅ ꯆꯥꯏ ꯌꯦꯟꯖꯥꯡ ꯑꯍꯥꯎ ꯄꯣꯔꯛꯅꯔꯒꯅ ꯈꯥꯛꯅꯔꯒ ꯑꯗꯨꯝ ꯆꯥꯏ
ꯎꯝ ꯅꯨꯄꯥ ꯍꯥꯏ ꯅꯣꯏ ꯅꯨꯅꯤꯄꯥꯗꯤ ꯃꯣꯏ ꯅꯣꯏ ꯏꯁꯇꯥꯐ ꯀꯥꯟꯒꯔꯣꯑꯣꯅꯠꯇꯒ
ꯍꯣꯏ ꯏꯁꯇꯥꯞ ꯁꯦꯀ꯭ꯨꯔꯤꯇꯤ ꯌꯥꯎꯔꯦ ꯑꯦꯛꯁ ꯔꯦ ꯌꯥꯎꯔꯦ ꯔꯤꯁꯦꯞꯁꯟꯒꯤ ꯌꯥꯎꯔꯦ ꯑꯣꯐꯤꯁ ꯕꯣꯏ ꯌꯥꯎꯔꯦ ꯑꯃꯣꯃꯝꯅꯤ ꯈ꯭ꯋꯥ ꯍꯥꯏꯖꯦ
ꯎꯝ
ꯄꯨꯣꯟꯅ ꯑꯗꯨꯝ ꯆꯥꯏ
ꯎꯝ ꯐ ꯐ ꯆꯥꯛꯇꯤ ꯀꯣꯟꯕ ꯀꯣꯟꯅꯕ ꯅꯣꯏ ꯌꯥꯝ ꯆꯥꯕꯒꯦ
ꯆꯥꯗꯤ ꯃꯁꯥ ꯃꯁ